ꯑꯗꯣ ꯀ ꯀꯛꯏꯔꯣ ꯁꯣꯏꯗꯅ ꯀꯛꯄ ꯅꯠꯇꯦ ꯈꯪꯗꯦ ꯇꯠꯈ꯭ꯔꯦ꯫
ꯑꯣ ꯑꯩꯅ ꯁꯣꯝꯗ ꯏꯇꯣꯝꯗ ꯄꯪꯂꯥꯎ ꯂꯥꯎ ꯂꯩ꯫
ꯀꯩꯗꯧꯔꯝꯃꯤꯅꯣ
ꯍꯧꯖꯤꯛꯄꯨꯗꯤ ꯆꯥ ꯂꯣꯟꯒꯦ ꯇꯧꯔꯤꯌꯦ ꯆꯥꯕꯨꯗꯤ ꯊꯛꯄ ꯂꯣꯏꯈ꯭ꯔꯦ ꯑꯩꯈꯣꯏ ꯀꯀꯥ ꯊꯛꯍꯧꯗꯕꯒꯤ ꯑꯃꯨꯛ ꯂꯣꯟꯒꯦ ꯇꯧꯋꯦ
ꯑꯣ ꯀꯔꯤ ꯀꯔꯤ ꯇꯧꯔꯤꯒꯦ ꯍꯧꯖꯤꯛꯀꯥꯟꯁꯤꯕꯣ ꯍꯧꯖꯤꯛ ꯀꯥꯟꯁꯦ ꯇꯨꯝꯕꯒ ꯆꯥꯕꯒ ꯇꯧ ꯂꯩꯔꯦ ꯑꯗꯨꯗꯤ ꯌꯥꯝ ꯋꯥꯕ ꯊꯕꯛꯅꯤꯅꯦ
ꯌꯥꯝꯅ ꯅꯨꯡꯉꯥꯏ ꯋꯥꯕ ꯊꯕꯛꯅꯤ ꯁꯦꯜꯕꯨꯗꯤ ꯐꯪꯗꯦ
ꯀꯩꯅꯣ ꯍꯥꯏꯁꯤꯕꯣ ꯇꯨꯝꯕ ꯆꯥꯕ ꯇꯧꯔ ꯀꯃꯥꯏꯅ ꯁꯦꯜꯕ ꯐꯪꯗ꯭ꯔꯤꯅꯣ ꯃꯤꯗꯤ ꯇꯨꯝꯃꯒ ꯆꯥꯔꯒ ꯃꯌꯥꯝ ꯃꯌꯥꯝ ꯐꯪꯉꯦ ꯍꯥꯏꯗ꯫
ꯑꯩꯒꯤꯁꯤꯅ ꯀꯃꯥꯏꯅ ꯇꯧꯕꯅꯣ ꯈꯪꯗꯦ ꯌꯧꯗꯕꯩꯔꯥ ꯀꯩꯅꯣ ꯈꯪꯗꯦ꯫
ꯌꯧꯗꯕ ꯑꯣꯏꯔꯝꯒꯅꯤ꯫
ꯇꯨꯝꯕꯒ ꯆꯥꯕꯒꯗꯣ ꯃꯤꯅ ꯇꯧꯅꯩ ꯑꯗꯨꯃꯥꯏꯅ ꯇꯧꯗ꯭ꯔꯕ
ꯍꯣꯏ ꯃꯤ ꯋꯥꯠꯂꯕ ꯑꯗꯨꯏ ꯎꯝ꯫ ꯈ ꯀꯨꯏ ꯀꯨꯏ ꯇꯨꯝꯒꯗꯕ ꯑꯣꯏꯔꯝꯕ ꯌꯥꯢ꯫
ꯅꯪ ꯑꯩꯅ ꯉꯥꯡꯕꯁꯦ ꯏꯀꯣ ꯊꯣꯛꯅ ꯇꯥꯏ ꯍꯥꯏꯕ
ꯍꯥꯏ ꯍꯥꯏꯕ ꯏꯀꯣꯖꯦ ꯈꯪꯗꯦ ꯑ ꯑꯗꯨꯃꯥꯏꯅ ꯁꯦꯡꯅ ꯆꯠꯄ ꯌꯥꯎꯕꯅꯦ ꯑꯦꯀꯥꯎ ꯑꯦꯀꯥꯎꯟ ꯑꯅꯤꯗꯨꯒꯤ ꯅꯠꯇꯦ ꯅꯠꯇꯦ
ꯍꯥꯏ ꯑꯇꯣꯞꯄꯒ ꯁꯥꯟꯅꯕꯗꯤ ꯇꯧꯗꯦ
ꯑꯩꯉꯣꯟꯗꯁꯨ ꯍꯦꯛ ꯇꯧꯕ ꯌꯥꯎꯋꯦꯕ
ꯎꯝ ꯊꯔꯣꯏ ꯊꯣꯡꯕ ꯍꯩꯕ꯭ꯔꯣ ꯏꯟꯖꯥꯡ ꯅꯥꯄꯤꯒꯤ ꯃꯔꯝꯗ ꯁꯥꯟꯅꯧ ꯍꯥꯏꯔꯝꯅꯤꯅ ꯁꯥꯟꯅ ꯇꯥꯝꯃꯦ꯫
ꯑꯦ ꯑꯗꯨꯒꯨꯝꯕ ꯀꯩꯝ ꯂꯩꯇꯦ ꯁꯤꯗ ꯏꯖ ꯅꯥꯄꯤꯗꯨꯗ ꯁꯤꯗ ꯁꯥꯟꯅꯗꯣꯏꯁꯦ ꯁꯥꯃꯨ ꯄꯥꯏꯍꯟꯒꯦꯔꯥ ꯅꯪ ꯀꯔꯣ ꯑꯃ ꯐꯪꯒꯦꯔꯥ ꯋꯥꯔꯤ ꯁꯥꯔꯖꯨ ꯌꯥꯏ ꯅꯪ ꯀꯔꯣꯔ ꯑꯝ ꯐꯪꯕꯩ ꯋꯥꯔꯤ ꯁꯥꯔꯖꯨ ꯌꯥꯏ꯫ ꯃꯤꯡ ꯂꯩꯐꯝꯗꯨꯗ ꯄꯜꯂꯨꯗ ꯂꯣꯢ ꯑꯣ ꯑꯩꯗꯤ ꯏꯪꯖꯥꯡ ꯅꯄꯤꯒꯤ ꯁꯥꯟꯅꯗꯣꯏꯅꯦꯅ ꯅꯠꯇꯦ ꯑꯗꯨꯒꯨꯝꯕ ꯀꯦꯝꯂꯩ꯫ ꯅꯨꯄꯥ ꯑꯃ ꯁꯥꯟꯅꯔꯝꯃꯦꯕꯀꯣ ꯅꯍꯥꯟ ꯃꯥꯗꯤ
ꯁꯨꯈ꯭ꯔꯕꯒꯤ ꯁꯥꯟꯅꯗ꯭ꯔꯦꯕꯀꯣ ꯍꯧꯖꯤꯛ꯫ ꯃꯅ ꯅꯣꯡ ꯏꯟꯁꯥꯡ ꯅꯥꯄꯤꯒꯤꯒꯨꯝꯕ ꯏꯪꯂꯤꯁꯁꯨ ꯄꯟꯕ ꯌꯥꯗꯦ ꯍꯥꯏ ꯃꯥꯅ ꯍꯥꯏꯔꯝꯃꯤꯅꯦ
ꯏꯪꯂꯤꯁꯇꯣ ꯍꯣꯏ ꯃꯆꯤꯠ ꯃꯆꯤꯠ ꯈꯔ ꯄꯟꯕꯗꯤ ꯌꯥꯕ ꯌꯥꯔꯤꯒꯩ ꯄꯟꯒꯅꯨ ꯍꯥꯏꯕ
ꯑꯣ
ꯑꯣ ꯑꯗꯨꯕꯨꯗꯤ ꯄꯟꯗ꯭ꯔꯗꯤ ꯀꯔꯥꯏꯗꯤꯒꯤ
ꯋꯥꯗꯣ ꯌꯥꯔꯣꯏ
ꯑꯗꯣ ꯌꯥꯔ ꯔꯣꯏ ꯍꯣꯏ
ꯎꯝ
ꯑꯗꯨꯒ ꯏꯕꯥꯅꯤ ꯆꯍꯤ ꯍꯪꯅꯔꯦ ꯆꯍꯤ ꯍꯪꯅꯔꯦ ꯑꯗꯨꯗꯨꯒ ꯆꯍꯤꯕꯨꯗꯤ ꯍꯥꯏꯐꯦꯠ ꯃꯥꯟꯅꯔꯦꯕꯀꯣ ꯍꯧꯖꯤꯛꯀꯤ ꯅꯨꯄꯥ
ꯍꯧꯖꯤꯛꯀꯤ ꯅꯨꯄꯥꯁꯦ ꯎꯝ
ꯑꯗꯨꯒ ꯃꯥꯅ ꯍꯥꯏꯅꯦ ꯈꯣꯟꯗꯗꯤ ꯑꯉꯥꯡ ꯃꯥꯜꯂꯦ ꯑꯗꯨꯒ ꯉꯥꯡꯊꯣꯔꯛꯄ ꯋꯥꯗꯗꯤ ꯆꯍꯤ ꯀꯨꯟꯊ꯭ꯔꯥ ꯍꯦꯜꯂꯦꯌꯦ
ꯑꯣ ꯀꯩꯅꯣ ꯀꯃꯥꯏꯅ ꯈꯣꯟꯒ ꯉꯥꯡꯊꯣꯔꯛꯄ ꯈꯦꯠꯅꯩꯁꯦ ꯀꯃꯥꯏꯅ ꯀꯩꯅꯣ ꯀꯩ ꯃꯇꯥꯡꯗꯨꯅꯣ ꯃꯥ ꯍꯥꯏꯅꯤꯡꯉꯤꯁꯦ ꯃꯥ ꯍꯥꯏꯅꯤꯡꯉꯤꯗꯣ ꯈꯪꯗꯔꯦ ꯈꯪꯗꯔꯦ ꯃꯍꯥꯏ ꯅꯤꯡ ꯉꯤꯗꯣ ꯍꯥꯏꯗꯤ ꯁꯨꯝ ꯉꯥꯡꯊꯣꯔꯛꯄꯅ ꯇꯥꯕ ꯄꯣꯠꯅꯤꯗꯅ ꯑꯗꯨꯒ
ꯑꯗꯨꯒ ꯂꯣꯟꯗꯣ ꯋꯥꯗꯣ ꯑ ꯁꯤꯖꯤꯟꯅꯔꯤ ꯋꯥꯍꯩ ꯉꯥꯡꯊꯣꯔꯛꯏꯕ ꯃꯑꯣꯡꯗꯨꯗꯗꯤ
ꯑꯍꯟ ꯃꯥꯜꯂꯦ ꯍꯥꯏꯕ
ꯑꯍꯟ ꯑꯍꯟꯁꯨ ꯌꯥꯝ ꯁꯥꯟꯅꯕ ꯌꯥꯎꯕꯅꯦ ꯑꯗꯨꯗ ꯃꯥ ꯌꯡꯒꯅꯤ
ꯌꯥꯎꯕꯅꯦ ꯌꯥꯎꯕꯅꯦ ꯍꯥꯏꯗꯤ ꯁꯛ ꯈꯪꯅꯗ꯭ꯔꯃꯤꯅꯀꯣ
ꯅꯤꯅꯀꯣ ꯎꯝ
ꯑꯗ ꯋꯥꯏꯁ
ꯑꯗꯨ ꯋꯥꯔꯤ ꯁꯥꯡꯗꯣꯛꯅꯕ ꯍꯣꯠꯅꯕꯗ ꯋꯥꯔꯤꯁꯦ ꯁꯥꯃꯨ ꯄꯥꯏꯒꯦꯔꯥ ꯀꯩ ꯑꯃ ꯀꯩ ꯇꯣꯡ ꯁꯥꯟꯅꯒꯦꯔꯥ ꯑꯗꯨꯝ ꯁꯥꯟꯅꯕ ꯌꯥꯏ ꯄꯪꯁꯥꯟꯗ
ꯁꯥꯃꯨ ꯄꯥꯏꯍꯜꯂꯁꯦ ꯍꯥꯏꯕ꯭ꯔꯣ
ꯍꯣꯏ ꯁꯥꯃꯨ ꯄꯥꯏꯍꯜꯂꯖꯨ ꯌꯥꯏ ꯅꯪꯅ ꯅꯍꯥꯟ ꯐꯥꯎꯈꯤꯕ ꯂꯨꯄꯥ ꯀꯔꯣ ꯑꯃꯗꯨꯏ ꯃꯇꯥꯡꯗ ꯋꯥꯔꯤ ꯁꯥꯟꯅꯔꯁꯨ ꯌꯥꯏ
ꯍꯌꯦꯡ ꯐꯪꯒꯗꯣꯔꯤꯕ ꯂꯥꯛ ꯇꯔꯥꯗꯨꯒꯤ ꯃꯇꯥꯡꯗ ꯁꯥꯟꯅꯔꯁꯨ ꯌꯥꯏ
ꯑꯗꯨ ꯌꯥ ꯌꯥꯏ ꯁꯥꯟꯅꯔꯁꯨ ꯌꯥꯏ ꯀꯦꯝ ꯀꯥꯏꯗꯦꯗ
ꯍꯣꯔꯦꯟ ꯅꯨꯡꯗꯥꯡ ꯆꯥꯒꯗꯣꯔꯤꯕ ꯏꯟꯖꯥꯡꯗꯨꯒꯤ ꯃꯇꯥꯡꯗ ꯁꯥꯟꯅꯔꯁꯨ ꯌꯥꯔꯦ
ꯑꯣ ꯍꯣꯔ ꯅꯨꯡꯗꯥꯡ ꯅꯨꯡ ꯊꯣꯡꯕ ꯆꯥꯅꯤ ꯍꯥꯏꯕꯗꯣ
ꯎꯝ
ꯅꯣꯛ ꯑꯦ ꯀꯩꯅꯣ ꯂꯩꯩꯕꯥꯛ ꯃꯔꯣ ꯑꯃꯅ ꯍꯧꯖꯤꯛ ꯌꯥꯝꯅ ꯆꯥꯅꯩꯗꯣ ꯑꯩꯈꯣꯏꯅ ꯅꯍ ꯑꯃꯨꯛ ꯊꯥꯏꯅ
ꯃꯌꯥꯝ ꯎꯏꯌꯦꯕꯀꯣ ꯑꯗꯨꯒ ꯍꯧꯖꯤꯛ ꯃꯤ ꯃꯌꯥꯝ ꯆꯥꯅꯔꯛꯄꯅꯤ
ꯀꯃꯥꯏꯅ ꯇꯧꯒꯦ ꯍꯥꯏꯁꯦ ꯃꯕꯥ ꯃꯔꯣꯝ ꯈꯪꯕ꯭ꯔꯣ ꯈꯪꯗ ꯃꯇꯨꯡ ꯃꯇꯗ ꯀꯔꯤ ꯊꯥꯏꯅ ꯆꯥꯔꯤꯈꯩꯁꯦ ꯍꯧꯖꯤꯛ ꯌꯥꯝ ꯊꯣꯡꯉ ꯆꯥꯅꯔꯤ ꯑꯗꯣ ꯑꯩꯈꯣꯏꯗꯤ ꯊꯥꯏꯔꯗꯤ ꯑ ꯆꯥꯕ ꯌꯥꯥꯏꯗꯣ
ꯎꯝ ꯁꯪꯕ
ꯈꯪꯕ꯭ꯔꯥ ꯈꯔꯦ ꯈꯔꯦ
ꯎꯝ
ꯑꯩ ꯈꯪꯗꯕ ꯑꯝꯇ ꯂꯩ ꯀꯔꯤ ꯌꯦꯟꯖꯥꯡ ꯆꯥꯔꯒꯦ ꯉꯁꯥꯏꯐꯥꯎꯅ
ꯁꯦꯕꯣꯠ ꯊꯣꯡꯉꯦ ꯁꯦꯕꯣꯠꯇꯣ ꯀꯪꯅ ꯃꯍꯤ ꯄ ꯌꯥꯎꯗꯕꯤꯖ
ꯎꯝ ꯑꯩ ꯈ꯭ꯋꯥꯏ ꯍꯦꯟꯊꯕ ꯍꯦꯟꯖꯥꯡꯅꯤ ꯁꯦꯕꯣꯠ ꯍꯥꯏꯁꯦ
ꯁꯤꯕꫭ ꯌꯥꯝ ꯄꯥꯝꯃꯦ
ꯑꯗꯨꯏ ꯐꯠꯇꯕ ꯈꯪꯗꯦ ꯑꯩꯁꯨꯨꯝ ꯃꯁꯥꯒꯤ ꯃꯅꯝꯗꯣ ꯍꯅꯗꯕꯩ ꯈꯪꯗꯦ ꯍꯤꯡꯒꯥꯏ ꯃꯅꯝ ꯈꯤꯇꯪ ꯅꯝꯕꯁ ꯌꯥꯝ ꯇꯧꯋꯤꯗꯅ ꯑꯗꯨ ꯑꯗꯨꯅ ꯑꯩꯈꯣꯏꯒꯤ ꯍꯥꯟꯅ ꯁꯤꯁꯦ ꯏꯃꯥꯟꯅꯕꯤ ꯑꯃꯒ ꯁꯥꯟꯅꯕꯅꯦꯕ ꯏꯃꯥꯟꯅꯕꯤ ꯕꯤꯁꯨꯨ ꯀꯩꯅꯣ ꯇꯧꯕꯒꯤ
ꯑꯗꯨꯒ ꯀꯩꯅꯣ ꯇꯧꯔꯤꯕ ꯃꯥ ꯑꯩꯈꯣꯏꯗꯤ ꯔꯨꯜꯇꯣ ꯐꯖꯅ ꯄꯥꯗ꯭ꯔꯦꯗꯅ ꯋꯥꯔꯤꯗꯣ ꯄꯪꯁꯥꯟꯗ ꯁꯥꯟꯅꯕꯗꯣ ꯌꯥꯏ
ꯗꯣ ꯌꯥꯏꯌꯦꯅ ꯈꯪꯕꯒꯤꯅꯦ ꯈꯟꯕꯒꯤ
ꯀꯩꯅꯣ ꯇꯧꯔꯤꯕ
ꯍꯣꯏꯕ
ꯃꯥꯅ ꯂꯩ ꯂꯩꯃꯤꯅꯩ ꯃꯤꯒꯗꯣ ꯑꯩꯒꯁꯦ ꯐꯣꯟ ꯄꯥꯏꯅꯔꯒ ꯋꯥꯔꯤ ꯄꯁꯥ ꯁꯥꯟꯅꯩ ꯅꯪꯒ ꯑꯩꯒ ꯈꯛꯀꯤ ꯀꯟꯚꯔꯖꯦꯁꯟ ꯑꯣꯏꯒꯗꯕꯅꯦꯕ
ꯑꯣꯏꯒꯗꯕꯅꯤ ꯅꯥꯀꯟꯗ ꯃꯤ ꯉꯥꯡꯕ ꯇꯥꯕ
ꯀꯣꯟꯅꯗꯤ ꯈꯪꯉꯛꯑꯦ ꯑꯩꯈꯣꯏꯗꯤ ꯍꯥꯏꯗꯤ ꯂꯩꯃꯤꯟꯅꯔꯤꯕ ꯃꯤꯁꯤꯡꯗꯣ ꯑꯩꯒꯁꯨ
ꯁꯤꯗꯣ ꯑꯩꯒꯁꯨ ꯈꯪꯅꯕ ꯑꯣꯏꯕꯅꯤꯅꯀꯣ ꯉꯥꯏꯍꯥꯛ ꯁꯥꯟꯅꯔꯒ ꯑꯃꯨꯛ ꯀꯥꯏꯅ ꯇꯧꯔꯒ
ꯁꯥꯟꯅꯩꯅꯦ ꯍꯥꯏꯕ
ꯑ ꯀꯩꯅꯣ ꯇꯧꯈꯦ ꯃꯤꯅ ꯆꯦꯛ ꯇꯧꯗꯣꯏꯅꯤꯗꯅ ꯑꯇꯣꯞꯄ ꯑꯃꯅ
ꯎꯝ
ꯑꯗꯨ ꯃꯣꯏꯅ ꯑꯗꯨꯝ ꯀꯛꯂꯛꯑꯗꯤ ꯑꯗꯨꯝ ꯀꯛꯂꯑꯦ ꯃꯣꯏꯅ ꯑꯗꯨꯝ ꯀꯛꯂꯛꯇ꯭ꯔꯗꯤ ꯀꯛꯂꯛꯇ꯭ꯔꯦ
ꯎꯝ
ꯑꯗꯨ ꯃꯣꯏꯁꯨ ꯅꯪ ꯇꯥꯁꯀ ꯀꯌꯥ ꯁꯨꯔꯥꯒꯦ ꯀꯌꯥ ꯋꯥꯠꯂꯤꯒꯦ ꯇꯥꯛꯁ ꯀꯩꯀꯥꯗ ꯑꯗꯨ ꯎꯝ ꯍꯥꯏꯕꯅꯤ ꯑꯗꯨꯕꯨꯗꯤ ꯇꯥꯛꯁꯇꯣ ꯀꯩꯅꯣ ꯍꯥꯏꯕ ꯂꯩꯇꯦ ꯅꯪ ꯀꯨꯟꯊ꯭ꯔꯥꯗꯣ ꯀꯨꯟꯊ꯭ꯔꯥ ꯇꯧ ꯌꯥꯕꯗꯣ ꯇꯔꯥꯃꯉꯥꯃꯨꯛꯇꯪꯅꯤ ꯄꯥꯗꯣꯏꯁꯦ ꯑꯦꯀꯥꯎꯟ ꯑꯃꯒꯤ
ꯀꯩꯒꯤ
ꯋꯥꯟ ꯑꯥꯏꯠꯇꯤ ꯃꯤꯅꯤꯠꯅꯦꯕ ꯄꯩꯁꯥ ꯐꯪꯗꯣꯏꯁꯦ
ꯑꯦ
ꯋꯥꯟ ꯑꯥꯏꯠꯇꯤ ꯃꯤꯅꯤꯠꯅꯦꯕ
ꯑꯗꯨꯗꯣ ꯃꯣꯏ ꯀꯩꯅꯣꯗ ꯌꯥꯎꯗ꯭ꯔꯣ ꯍꯧꯔꯛꯄꯗ ꯌꯥꯎꯕꯅꯦ ꯇꯔꯥꯃꯉꯥ ꯇꯧꯒꯗꯕꯅꯤꯅ
ꯎꯝ
ꯅꯪ ꯀꯌꯥ ꯁꯨꯔꯒꯦ ꯇꯧꯁꯤꯟꯕ
ꯇꯔꯥ ꯃꯉꯥ
ꯇꯔꯥꯃꯉꯥ ꯍꯥꯏꯁꯦ ꯅꯪ ꯃꯔꯛꯇ ꯀꯩꯅꯣ ꯇꯧꯕꯁꯨ ꯃꯌꯥꯝ ꯌꯥꯝꯎꯒꯟꯗꯅ ꯁꯣꯏꯕ ꯖꯔꯣ ꯍꯣꯏ ꯑꯗꯨ ꯑꯗꯨꯁꯨ ꯌꯥꯎꯔꯅꯤ ꯑꯗꯨꯒ ꯄ꯭ꯂꯁ ꯑꯩꯈꯣꯏꯒꯤ ꯔꯤꯖꯦꯛ ꯇꯧꯔꯛꯄꯒꯨꯝꯕꯗꯣ
ꯎꯝ
ꯑꯗꯨꯁꯨ ꯂꯣꯏ ꯀꯠꯠꯇꯣꯛꯈ꯭ꯔꯒ ꯌꯥꯝꯗ꯭ꯔꯕꯗ ꯀꯨꯟ ꯀꯨꯟꯍꯨꯝꯗꯣꯏꯃꯨꯛ ꯁꯥꯟꯅꯧ ꯍꯥꯏꯕꯅꯦꯕ ꯁꯣꯏꯗꯕꯤꯗꯅꯤꯀꯣ ꯍꯥꯏꯁꯦ
ꯎꯝ
ꯑꯁꯣꯏꯕꯗꯨ ꯄꯥꯔꯗꯤ ꯑꯃꯨꯛ ꯀꯨꯟꯊ꯭ꯔꯥꯃꯨꯛ ꯁꯥꯟꯅꯒꯦꯁꯨ ꯌꯥꯏ ꯁꯣꯏꯕ ꯌꯥꯝ ꯌꯥꯎꯒꯅꯦꯕ ꯁꯥꯔꯚꯔ ꯌꯥꯗꯕ ꯈꯣꯠꯇꯕ ꯇꯧꯕꯒꯤ
ꯑꯩ ꯖꯤꯔꯣ ꯐꯪꯕ ꯖꯤꯔꯣ ꯐꯪꯕ ꯃꯔꯤ ꯌꯥꯎꯈ꯭ꯔꯥ
ꯎꯝ ꯑꯗꯨ ꯀꯩꯁꯨ ꯀꯥꯏꯗꯦꯕ ꯑꯗꯨꯝ ꯍꯥꯏꯗꯤ ꯃꯌꯥꯝ ꯁꯥꯟꯅ ꯌꯥꯕꯅꯤꯅꯅꯦ ꯑꯗꯨꯝ ꯑꯗꯨꯃꯥꯏꯅ
ꯎꯝ
ꯐꯪꯖꯈꯤꯕꯗꯣ ꯀꯩꯁꯨ ꯀꯥꯏꯗꯦꯕ ꯃꯥꯡꯖꯕ ꯅꯠꯇꯦꯕ ꯂꯧꯈꯠꯇꯣꯏꯁꯦ ꯅꯨꯄꯥ ꯑꯃ ꯑꯩꯅ ꯍꯥꯏꯕ ꯏꯟꯖꯥꯡꯒꯤ ꯃꯔꯝꯗ ꯑꯗꯨꯝ ꯁꯥꯟꯅꯩ ꯍꯥꯏꯕꯗꯣ ꯃꯥꯗꯤ
ꯔꯨꯜꯁ
ꯔꯨꯜꯁꯇꯣ ꯐꯖꯅ ꯄꯥꯕꯒꯤꯅꯦ ꯃꯥꯒꯤ ꯄꯩꯁꯥꯗꯣ ꯑꯥ ꯆꯥꯅꯤ ꯍꯦꯟꯍꯧꯔꯝ
ꯎ ꯍꯧꯖꯤꯛ ꯀꯩꯅꯣ ꯇꯧꯈꯤꯕꯒꯤ ꯀꯣꯜ ꯇꯧꯕꯒꯤꯗꯤ ꯆꯪꯉꯛꯝꯈꯤꯔꯣꯏꯕꯀꯣ
ꯎꯝ
ꯑꯗꯨꯒ ꯄꯥꯏꯕꯒꯤ ꯆꯥꯡ ꯐꯒꯨꯝ ꯇꯧꯒꯅꯤ ꯍꯧꯖꯤꯛꯁꯦ ꯀꯣꯜ ꯇꯧꯕꯗꯤ ꯆꯪꯉꯛꯇꯕ ꯃꯥꯜꯂꯦ
ꯎꯝ
ꯅꯪꯗꯤ ꯀꯌꯥ ꯆꯖꯒꯥꯅꯤ
ꯑꯣ ꯆꯥꯅꯤ ꯍꯨꯝꯐꯨ
ꯆꯅꯤ ꯍꯨꯝꯐꯨ ꯅꯤꯄꯥꯟ ꯆꯪꯉ ꯊꯤꯖꯑꯃꯤ ꯉꯁꯥꯏ ꯀꯔꯤ ꯌꯥꯝ ꯆꯪꯉꯛꯇꯦꯅ
ꯎꯝ
ꯍꯥ ꯋꯥꯔꯤ ꯁꯥꯟꯅ ꯅꯤꯡꯉꯥꯏ ꯃꯤꯁꯨ ꯂꯩꯇꯦ ꯀꯦꯅꯣ ꯅꯪ ꯇꯔꯥꯃꯉꯥꯃꯨꯛ ꯁꯥꯟꯅꯈ꯭ꯔꯦ ꯑꯗꯨꯗꯤ
ꯃꯥ ꯑꯗꯨ ꯆꯅꯤ ꯍꯨꯝꯐꯨ ꯅꯤꯄꯥꯟ ꯆꯪꯉꯛꯄꯗ ꯉꯥꯏꯔꯦ ꯍꯥꯏꯕ ꯁꯤꯒꯤ ꯑꯦꯀꯥꯎꯟꯁꯤꯒꯤ
ꯆꯅꯤ ꯍꯨꯝꯐꯨ ꯅꯤꯄꯥꯥꯟꯗꯣ ꯀꯩꯅꯣ ꯑꯣꯏꯔꯝꯒꯅꯦꯕꯗꯣ ꯄꯥꯏꯕꯒꯤ ꯄꯥꯏꯕꯒꯤ ꯑꯣꯏꯔꯝꯒꯅꯦꯕꯗꯨ ꯅꯪꯅ ꯇꯧꯕꯒꯤ ꯑꯣꯏꯔꯝꯃꯣꯏꯕ ꯆꯪꯉꯦ ꯄꯩꯁꯥꯗꯣ
ꯑꯣ
ꯐꯣꯟ ꯇꯧꯕꯒꯤꯗꯤ ꯆꯪꯉꯛꯇ꯭ꯔꯤꯕ ꯃꯥꯜꯂꯦꯕ ꯑꯩꯅ ꯁꯨꯝ ꯈꯟꯕꯗ
ꯍꯣꯏ
ꯄꯥꯏꯕꯒꯤ ꯉꯥꯛꯇ ꯆꯪꯉꯝꯗꯧ ꯃꯥꯠꯂꯦ ꯈꯨꯆꯪꯗꯣ ꯄꯩꯁꯥ ꯈꯨꯆꯪꯗꯣ ꯄꯥꯏꯕꯒꯤ ꯈꯨꯁꯛ ꯃꯥꯜꯂꯦꯕ ꯐꯣꯟ ꯇꯧ ꯑꯗꯨ ꯅꯪ ꯐꯣꯟ ꯇꯧꯕꯗꯨꯁꯨ ꯋꯥꯠꯂꯝꯒꯅꯤ ꯆꯪꯉ ꯇꯧꯕ
ꯕꯦꯂꯦꯟꯁꯇꯁꯨ ꯍꯥꯞꯄ ꯀꯥꯟꯅꯩꯑꯦꯅ ꯇꯧꯔꯤꯕꯅꯤꯅꯦꯍꯦ ꯋꯥꯡꯉꯦ ꯆꯦꯟ ꯆꯦꯡꯉꯦ
ꯑꯁ ꯃꯤꯗꯤ ꯀꯗꯥꯏꯗꯒꯤ ꯂꯝ ꯀꯣꯏꯕ ꯆꯠꯦ ꯈꯣꯠꯄꯒꯤ ꯈꯣꯠꯄꯒꯤ ꯄ꯭ꯂꯥꯟꯗꯣ ꯂꯣꯏ ꯇꯧꯅꯔꯝꯅꯤ
ꯀꯩꯒꯤ ꯍꯥꯏꯁꯦ ꯄꯩꯁꯥ ꯐꯪꯕꯒꯤꯔꯣ ꯁꯤꯗꯩꯁꯤꯗ
ꯂꯤꯟꯗ ꯍꯣꯏꯅꯦ ꯂꯝ ꯀꯣꯏꯕ ꯆꯠꯄꯒꯤ ꯌꯧꯅꯕ ꯄꯩꯁꯥ ꯐꯪꯅꯕ ꯃꯤ ꯌꯥꯎꯔꯕꯅꯤꯅ ꯊꯥꯏꯅꯗꯒꯤ ꯑꯁ ꯀꯗꯥꯏꯗꯩꯅꯣꯗ ꯃꯤ ꯏꯟꯀꯝ ꯇꯦꯛꯁꯅꯒ ꯀꯛꯄ ꯃꯌꯥꯝ ꯌꯥꯎꯔꯨꯖꯥꯅꯤ ꯐꯪꯕ ꯍꯦꯟꯕꯂꯛꯇꯅ
ꯀꯩꯕ
ꯏꯟꯀꯝ ꯇꯦꯛꯁꯅꯒ ꯀꯛꯄꯒ ꯃꯌꯥꯝ ꯌꯥꯎꯔꯖꯥꯠꯅꯦꯕ ꯐꯪꯕ ꯍꯦꯟꯃꯠꯂꯛꯇꯅ ꯄꯩꯁꯥ
ꯀꯔꯤꯒꯤꯅꯣ ꯑꯩꯈꯣꯏꯅ ꯁꯨꯡ ꯐꯪ ꯐꯪꯗꯦ
ꯄꯣꯡꯕꯪꯗ ꯇꯥꯛꯁꯇꯣ ꯃꯈꯟ ꯃꯈꯟ ꯃꯌꯥꯝ ꯂꯩ ꯐꯣꯟ ꯅꯠꯇꯕ ꯑꯗꯨ ꯃꯤꯗꯤ ꯊꯥꯏꯅꯗꯒꯤ ꯇꯧꯔꯛꯄ ꯀꯥꯡꯕꯨ ꯑꯣꯏꯕ ꯄꯩꯁꯥꯗꯣ ꯀꯃꯥꯏꯅ ꯇꯥꯟꯅꯤꯗꯣ ꯈꯪꯕ꯭ꯔ
ꯑꯣ
ꯑꯗꯨꯒꯨꯝ ꯅꯤꯌꯣꯝ ꯂꯥꯟꯅ ꯂꯩ ꯂꯩ ꯍꯧꯖꯤꯛ ꯀꯩꯗꯣꯏꯅꯣ ꯍꯧꯖꯤꯛ ꯀꯥꯏꯗꯧꯅꯣ ꯍꯥꯏꯗꯤ ꯁꯨꯝ ꯂꯥꯏꯔꯤꯛ ꯇꯝꯃꯤꯕ ꯅꯠꯇ꯭ꯔꯒ ꯂꯣꯏꯔꯕ ꯀꯃꯥꯏꯅ ꯇꯧꯅꯤ
ꯈꯪꯗꯦꯗ ꯀꯩꯗꯧꯅꯣ ꯍꯧꯖꯤꯛ ꯒ꯭ꯌꯥꯟ ꯃꯦꯟ ꯑꯃ ꯇꯥꯗ꯭ꯔꯦꯗ ꯂꯥꯏꯐꯁꯦ ꯄꯨꯟꯁꯤꯁꯦ
ꯑꯦꯝ ꯌꯨꯗꯒ ꯇꯝꯕ꯭ꯔꯥ ꯀꯃꯥꯏꯅ ꯇꯧꯒꯦ ꯁꯤ
ꯑꯦꯝ ꯕꯤ ꯌꯨꯗ ꯇꯝꯝꯕ ꯃꯩ ꯊꯥꯖꯤꯟꯈꯤꯕꯅꯦ ꯑꯗꯣ ꯑꯥꯗ ꯑꯃꯨꯛ ꯆꯪꯅꯤꯡꯉꯛꯑꯕ ꯂꯥꯏꯔꯤꯛ ꯇꯝꯅꯤꯡꯉꯛꯇ꯭ꯔꯦꯕ
ꯅꯠꯇꯕꯥ ꯑꯣ ꯇꯝꯅꯤꯡꯉꯛꯇ꯭ꯔꯦꯕ ꯍꯥꯟꯅꯅ ꯀ ꯀꯩ ꯀꯩꯗ ꯇꯝꯃꯤꯕ
ꯍꯥꯟꯅꯅ
ꯍꯥꯟꯅꯅ ꯄꯦꯛꯀꯤꯡ ꯇꯧ ꯂꯩꯕꯒꯤ
ꯒ꯭ꯔꯦꯖꯨꯑꯦꯁꯟꯗꯨꯁꯨ ꯃꯊ‌ꯣꯡ ꯃꯔꯝ ꯈꯪꯍꯧꯗ꯭ꯔꯕ ꯑꯩꯁꯦ
ꯑꯣ ꯃꯄꯥꯟ ꯂꯝꯗ ꯇꯧꯗꯤ ꯇꯧꯔꯛꯄ ꯑꯩꯅ ꯑꯩꯅ ꯀꯔꯤꯕ ꯃꯄꯥꯟ ꯂꯝꯗ ꯇꯧꯗꯤ ꯇꯧꯔꯛꯄ ꯇꯧꯔꯛꯇ‌ꯦ ꯑꯣ
ꯅꯪꯗꯤ ꯀꯩ
ꯅꯪꯗꯤ ꯀꯩꯗꯧꯔꯤꯅ‌ꯣ ꯍꯥꯥ
ꯅꯪꯗꯤ ꯀꯩꯗꯧꯔꯤ
ꯅꯪꯗꯤ ꯀꯩꯗꯧꯔꯤꯒꯕ ꯑꯌꯝ ꯌꯨ ꯗ ꯇꯝꯃꯤꯅꯦ ꯑꯩꯗꯤ
ꯑꯣ ꯏꯃꯥꯟꯅꯕꯤ ꯑꯨ ꯇꯝꯃꯤ ꯀꯩꯅꯣ ꯃꯌꯥꯝ ꯑꯃ
ꯑꯦꯚꯌꯨꯗ ꯑꯁ ꯂꯣꯏ ꯂꯩꯔꯝꯃꯦ ꯑꯩꯈꯣꯏ ꯕꯦꯠ ꯂꯣꯏꯔꯕꯅꯦ ꯑꯩꯅ ꯁꯨꯝ ꯅꯧꯅ ꯁꯨꯝ ꯊꯥꯕ ꯋꯥꯅꯤ ꯇꯥꯡ ꯀꯩꯒꯤ ꯀꯣꯆꯤꯡꯅꯣ ꯀꯣꯆꯤꯡ ꯇꯧꯋꯦꯗꯤ ꯁꯨꯝ ꯑꯣ
ꯑꯗꯨ ꯀꯣꯂꯦꯖꯇ ꯐꯖꯅ ꯀꯥꯗ꯭ꯔꯁꯨ ꯌꯥꯕꯗ ꯇꯝꯕ
ꯎꯃꯍꯥ ꯑꯥ ꯑꯗꯨꯒ ꯐꯣꯔꯝ ꯐꯤꯜ ꯑꯞ ꯇꯧꯍꯧꯗꯕꯒꯤꯒꯁꯨ ꯆꯍꯤ ꯃꯥꯡꯕ ꯑꯗꯨꯗꯨꯒꯤ
ꯃꯥꯁꯇꯔ ꯇꯧ ꯌꯥꯕꯗꯨꯗ ꯇꯧꯗ꯭ꯔꯦꯗꯅ ꯍꯧꯖꯤꯛꯁꯤꯅ ꯑꯃꯨꯛ ꯊꯦꯡꯊꯈ꯭ꯔꯕ ꯁꯨꯝ ꯈꯣꯏ ꯕꯥ ꯍꯣꯏꯁꯨ ꯂꯩꯇꯕ ꯂꯩꯁꯤꯜꯂꯛꯇꯕꯒꯤ
ꯑꯣ
ꯃꯤꯅꯤꯠ ꯀꯌꯥ ꯁꯨꯔꯒꯦ ꯑꯩꯈꯣꯏꯁꯤꯕꯣ
ꯇꯔꯥꯏꯟꯊꯣꯏꯃꯨꯛ ꯁꯥꯟꯅꯔꯗꯤ ꯑꯣ ꯂ‌ꯣꯏꯗ‌ꯣꯔ‌ꯦ ꯂ‌ꯣꯏꯗ‌ꯣꯔ‌ꯦ ꯍꯥ ꯁꯤ ꯂꯣꯏꯔ ꯅꯪ ꯇꯧꯔꯛꯀꯦ ꯍꯥꯏꯔꯣ ꯇꯔꯥꯏꯟꯊꯣꯏ ꯐꯥꯔ ꯑꯗꯨꯝ ꯇꯠꯈꯤꯝ ꯁꯤꯗ ꯑꯗꯨꯝ ꯇꯧꯔꯛꯈꯣ ꯑꯗꯨꯒ ꯑꯩ ꯀꯣꯟꯅ ꯇꯧꯔꯛꯀ‌ꯦ ꯑꯩꯒꯤꯗꯣ ꯁꯤꯒꯤ ꯂꯥꯛꯇ꯭ꯔꯤꯕ ꯇꯥꯛꯁ ꯀꯩꯅꯣ ꯇꯧꯕ
ꯑꯣ ꯑꯩ ꯇꯧꯔꯣ ꯍꯥꯏꯔꯣ
ꯔ‌ꯣ ꯍꯥꯏꯔ‌ꯣ ꯎꯝ ꯁꯤꯗ ꯑꯗꯨꯝ ꯇꯧꯔꯣ ꯑꯩ ꯐꯣꯟ ꯑꯃ ꯑꯁ‌ꯣꯝꯅꯥꯀꯟ ꯊꯅꯝꯃꯦꯕ ꯅꯪ ꯁꯤ ꯂꯣꯏꯔ ꯑꯗꯨꯝ ꯇꯧꯔꯛ ꯌꯥꯗꯣꯏꯔꯥ ꯌꯥꯗ‌ꯣꯏ ꯇꯥꯔꯗꯤ ꯑꯗꯨꯝ ꯇꯧꯔ‌ꯣ ꯅꯠꯇ꯭ꯔꯗꯤ ꯑꯩ ꯑꯩ ꯐꯣꯟ ꯎꯝ ꯑꯩ ꯐꯣꯟꯗꯣ ꯑꯁꯨꯝ ꯅꯥꯀꯟ ꯊꯝꯍꯧ ꯊꯝꯍꯧꯋ‌ꯦꯕ
ꯑꯣ
ꯑꯣ ꯋꯥꯆ‌ꯦꯞꯇ ꯌꯥꯎꯕꯗꯣ